ꯑꯁ ꯅꯣꯏꯔꯣꯝꯗꯗꯤ ꯉꯁꯤ ꯍꯧꯖꯤꯛ ꯅꯣꯡ ꯆꯨꯗ꯭ꯔꯣ ꯑꯩꯈꯣꯏꯗꯤ ꯍꯧꯖꯤꯛ ꯉꯥꯏꯍꯥꯛꯇꯪꯒꯤ ꯃꯃꯥꯡꯗ ꯅꯣꯡꯁꯤ ꯌꯥꯝ ꯀꯟꯅ ꯆꯨꯔꯝꯃꯦ ꯑꯩꯅ ꯀꯥꯟꯆꯤꯄꯨꯔꯗꯒꯤ ꯍꯜꯂꯛꯄꯗ ꯑꯩꯈꯣꯏꯒꯤ ꯄꯔꯤꯈꯥ ꯂꯣꯏ ꯊꯣꯛꯂꯛꯄꯗꯅꯦ ꯑꯗꯣ ꯄꯨꯡꯈꯥꯏꯃꯨꯛ ꯍꯦꯟꯅ ꯂꯦꯞꯄꯦ ꯍꯥꯏꯕ ꯑꯗꯨꯒ ꯂꯣꯏꯔꯦ ꯅꯣꯡ ꯈꯨꯀꯟꯗꯨꯗꯤ ꯑꯗꯣꯝꯗ ꯆꯨꯗ꯭ꯔꯥ
ꯅꯣꯡꯁꯤꯗ ꯀꯔꯤꯝ ꯆꯨꯗꯦꯌꯦ ꯍꯧꯖꯤꯛꯇ ꯍꯥꯏꯔꯝꯕꯅꯦ ꯀꯩꯅꯣꯅꯁꯨ ꯑꯗꯣ ꯑꯩꯈꯣꯏ ꯁꯤꯗꯗꯤ ꯆꯨꯗꯦꯌꯦ ꯅꯣꯡꯗꯤ ꯌꯥꯝ ꯀꯟꯅ ꯃꯪꯉꯦꯕꯀꯣ ꯑꯗꯨꯒ ꯄꯨꯡꯃꯝ ꯃꯝꯁꯤꯜꯂꯒꯗꯤ ꯂꯩꯔꯦ ꯅꯣꯡꯗꯤ ꯇꯥꯔꯛꯀꯗꯧꯗꯤ ꯃꯥꯜꯂꯦ ꯑꯗꯣ ꯍꯧꯖꯤꯛ ꯀꯤ ꯑꯣꯏꯅꯗꯤ ꯅꯣꯡ ꯇꯥꯔꯛꯄꯗꯤ ꯂꯩꯇꯦ ꯑꯗꯨꯝ ꯇꯥꯗꯤ ꯇꯥꯔꯛꯇꯧꯕ ꯃꯥꯜꯂꯦ ꯑꯗꯣ ꯉꯁꯤ ꯊꯕꯛ ꯆꯠꯄ꯭ꯔꯣ ꯀꯃꯥꯏꯅ ꯇꯧꯒꯦ ꯅꯪꯕꯣ
ꯑꯩ ꯊꯕꯛ ꯑꯇꯣꯞꯄꯗꯤ ꯆꯠꯇ꯭ꯔꯦ ꯑꯩ ꯄꯔꯤꯈꯥ ꯑꯃ ꯑꯩꯈꯣꯏꯒꯤ ꯑꯩꯅ ꯍꯥꯏꯕ ꯑꯩꯈꯣꯏꯒꯤ ꯄꯨꯡ ꯏꯁꯩꯗꯣ ꯑꯗꯨꯒꯤ ꯄꯩꯈꯥ ꯇꯧꯋꯦ ꯉꯁꯤꯁꯦ ꯑꯗꯨꯒ ꯀꯩꯅꯣ ꯇꯧꯔꯦ ꯉꯁꯤꯗꯒꯤ ꯍꯧꯋꯦ ꯑꯗꯨꯗ ꯃꯔꯛ ꯃꯔꯛꯇ ꯑꯃꯨꯛ ꯅꯨꯃꯤꯠꯁꯦ ꯁꯨꯇꯤ ꯂꯩꯌꯦ ꯍꯌꯦꯡꯁꯨ ꯑꯃꯨꯛ ꯍꯌꯦꯡꯁꯨ ꯁꯨꯇꯤ ꯂꯩꯕ ꯑꯗꯣ ꯍꯪꯆꯤꯠꯇꯩ ꯑꯃꯨꯛ ꯍꯧꯒꯅꯦꯕ ꯅꯨꯃꯤꯠ ꯈꯔꯅꯤ ꯑꯗꯨꯒ ꯑꯇꯩ ꯑꯇꯣꯞꯄ ꯊꯕꯛꯇꯤ ꯆꯠꯇ꯭ꯔꯦ ꯑꯗꯨꯒ ꯄꯔꯤꯈꯥꯗꯣ ꯍꯦꯛ ꯂꯣꯏꯕꯒ ꯑꯩꯁꯦ ꯑꯇꯣꯞꯄ ꯃꯤꯒꯤ ꯐꯪꯁꯟ ꯄ꯭ꯔꯣꯒ꯭ꯔꯥꯝ ꯑꯃ ꯆꯠꯀꯗꯕꯅꯦꯕ ꯑꯩꯈꯣꯏꯒꯤ ꯑꯥ ꯀꯩꯅꯣ ꯑꯥ ꯃ꯭ꯌꯨꯖꯤꯛ ꯑꯩꯈꯣꯏꯒꯤ ꯄꯨꯡ ꯏꯁꯩ ꯈꯣꯡꯕ ꯊꯤꯟꯕꯒꯤ ꯑꯃ ꯀꯩꯅꯣ ꯂꯩꯌꯦꯕꯀꯣ ꯄ꯭ꯔꯣꯒꯥꯥꯝ ꯑꯃ ꯑꯗꯨꯗꯣ ꯃꯤꯅ ꯕꯥꯇꯣꯟꯗꯤ ꯇꯧꯔꯛꯄꯅꯦ ꯑꯗꯣ ꯅꯣꯡ ꯆꯨꯕ ꯇꯥꯏꯃꯤꯡꯗꯨꯒ ꯑꯗꯩ ꯃꯣꯏꯅ ꯍꯧꯗꯧꯔꯤꯕ ꯄ꯭ꯔꯣꯒ꯭ꯔꯥꯝ ꯇꯥꯏꯃꯤꯡꯗꯨꯒ ꯐꯥꯡꯖꯟꯅꯗꯅꯅꯦ ꯆꯠꯂꯨꯔꯁꯨ ꯂꯣꯏꯕꯅ ꯍꯥꯜꯂꯗꯧꯕ ꯑꯗꯨꯝ ꯆꯠꯇ꯭ꯔꯦ ꯌꯨꯝꯗ ꯍꯜꯂꯛꯑꯦ ꯑꯗꯣ ꯄꯣꯊꯥꯔꯝꯃꯤꯅꯤ ꯁꯨꯝ ꯅꯪ ꯀꯩꯗꯧꯔꯝꯃꯤꯅꯣ
ꯑꯩꯁꯨ ꯊꯕꯛ ꯆꯠꯂꯨꯕꯅꯦ ꯑꯗꯨꯒ ꯍꯜꯂꯛꯑꯒ ꯋꯥꯏꯅ ꯄꯣꯊꯥ ꯂꯩꯔꯝꯕꯅꯦ ꯑꯗꯨꯗꯨꯒ ꯑꯩ ꯉꯁꯤꯁꯦ ꯑꯁ ꯌꯥꯝ ꯅꯨꯡꯉꯥꯏꯇꯕ ꯊꯧꯗꯣꯛ ꯑꯃ ꯊꯣꯛꯏꯅꯤ ꯏꯃꯥꯟꯅꯕ ꯑꯃ ꯒꯤ ꯃꯌꯥꯝꯕ ꯂꯨꯍꯣꯡꯒꯗꯧꯕ ꯍꯌꯦꯡꯁꯤꯀꯣ ꯑꯗꯨꯒ ꯑꯩꯁꯤ ꯊꯕꯛ ꯍꯜꯂꯛꯑꯒ ꯃꯣꯏ ꯂꯨꯍꯣꯡꯕꯗꯨ ꯌꯥꯎꯒꯦꯅ ꯈꯜꯂꯒ ꯄꯣꯠ ꯆꯩꯩꯁꯦ ꯂꯣꯏ ꯄꯨꯔꯒ ꯍꯥꯏꯗꯤ ꯁꯦꯠꯀꯗꯕ ꯆꯥꯒꯗꯕ ꯑꯗꯒꯤ ꯑꯗꯨꯝ ꯇꯩꯅꯕ ꯀꯩꯗꯧꯅꯕ ꯀꯦꯅꯕ ꯀꯩꯗ ꯄꯣꯠ ꯆꯩ ꯂꯣꯏ ꯄꯨꯔꯥ ꯆꯠꯂꯦ ꯑꯗꯨꯒ ꯍꯜꯂꯟ ꯆꯠꯀꯦ ꯇꯧꯔ ꯀꯥꯟꯁꯤꯗ ꯏꯃꯥꯟꯅꯕ ꯑꯇꯣꯞꯄ ꯑꯃꯅ ꯃꯣꯏ ꯂꯨꯍꯣꯡꯗꯣꯏꯗꯣ ꯃꯣꯏ ꯕꯥꯆꯧꯗꯣ ꯂꯩꯇ꯭ꯔꯕꯅꯦ ꯈꯣꯠ ꯄꯅꯦꯅ ꯍꯥꯏꯔꯦ ꯑꯗꯩꯗꯤ ꯑꯩꯁꯦ ꯅꯨꯡꯉꯥꯏꯇ꯭ꯔꯦꯅꯦ ꯑꯗꯣ ꯃꯌꯥꯝ ꯃꯉꯣꯟꯗ ꯗꯥꯏꯔꯦꯛ ꯍꯪꯕꯁꯨ ꯅꯨꯡꯉꯥꯏꯇꯕꯒꯤ ꯃꯥꯒ ꯈꯪꯅꯕ ꯅꯨꯄꯤꯗꯨꯗ ꯇꯧꯔꯒꯁꯨ ꯍꯪꯉꯦ ꯑꯗꯒꯤ ꯃꯥꯒꯤꯗ ꯌꯥꯎꯔꯝꯕ ꯃꯥ ꯀ꯭ꯂꯤꯅꯤꯛꯇꯁꯨ ꯇꯧꯔꯒ ꯍꯪꯉꯦꯕꯀꯣ ꯑꯗꯨꯀꯥꯟꯗ ꯆꯨꯝꯃꯦ ꯈꯣꯠꯂꯦꯅ ꯍꯥꯏꯔꯦ ꯑꯗꯣ ꯉꯁꯥꯏꯗꯒꯤ ꯁꯨꯝ ꯍꯪꯅꯕꯅꯦ ꯑꯗꯨ ꯃꯣꯏꯗꯒꯤꯁꯨ ꯁꯨꯝ ꯂꯨꯍꯣꯡꯕꯁꯤ ꯀꯩ ꯍꯥꯏꯅꯤ ꯁꯨꯝ ꯌꯩꯊꯣꯛꯄꯁꯤ ꯀꯨꯏꯔꯦꯕ ꯀꯨꯏꯔꯦ ꯍꯥꯏꯇꯥꯔꯒꯗꯤ ꯃꯣꯏꯁꯦ ꯑꯍꯥꯟꯕꯗ ꯑꯈꯣꯏꯒꯤ ꯆꯍꯤ ꯍꯧꯒꯠꯂꯛꯄꯒꯤ ꯐꯦꯕ꯭ꯋꯥꯔꯤꯁꯤꯗ ꯍꯧ ꯂꯨꯍꯣꯡꯒꯦ ꯇꯧꯔꯝꯕ ꯑꯗꯣ ꯃꯣꯏ ꯕꯥꯆꯧ ꯍꯥꯏꯁꯦ ꯍꯦꯛ ꯃꯄꯥꯒꯤ ꯃꯌꯥꯝꯕꯅꯦꯕꯀꯣ ꯑꯗꯨ ꯈ꯭ꯋꯥꯏ ꯃꯞ ꯄꯥꯏ ꯃꯌꯥꯝꯕꯁꯦ ꯑꯩꯈꯣꯏꯒꯤ ꯍꯧꯖꯤꯛ ꯂꯥꯏꯅꯥ ꯑꯔꯨꯕꯁꯦ ꯅꯥꯔꯥ ꯂꯩꯔꯝꯃꯦꯕꯀꯣ ꯌꯦꯡꯉꯨꯕ ꯀꯥꯟꯗ ꯑꯗꯨꯝ ꯆꯨꯝꯅꯒꯤ ꯀꯩꯅꯣ ꯀꯩꯅꯣ ꯈꯔ ꯁꯣꯔ ꯍꯣꯟꯕ ꯈꯔ ꯅꯨꯡꯉꯥꯏꯇꯦꯅ ꯇꯦꯁ ꯇꯧꯔꯨꯕ ꯀꯥꯟꯗ ꯂꯩꯔꯝꯕꯅꯦ ꯍꯦꯛꯇ ꯅꯥꯔꯦ ꯇꯣꯟ ꯑꯣꯟꯗ ꯇꯣꯏꯗꯅ ꯇꯧꯔꯥ ꯂꯩꯔꯝꯕ ꯅꯠꯇꯦꯕꯀꯣ ꯑꯗꯨ ꯌꯦꯡꯉꯨꯕ ꯀꯥꯟꯁꯤꯗ ꯅꯥꯔꯦ ꯑꯗꯨ ꯑꯗꯨ ꯁꯤꯗꯤ ꯇꯝꯕ ꯉꯝꯕ ꯂꯩꯅꯥ ꯅꯠꯇꯦ ꯑꯗꯨꯅ ꯂꯨꯍꯣꯡꯕꯁꯦ ꯈꯔ ꯌꯩꯊꯣꯛꯈꯤꯁꯦ ꯁꯨꯃꯥꯏ ꯍꯥꯏꯅꯔ ꯌꯩꯊꯣꯛꯑ ꯂꯩꯕꯖꯥꯠꯅꯤ ꯑꯗꯨꯗꯨꯒ ꯃꯣꯏꯁꯨ ꯃꯄꯥꯟꯂꯝꯗ ꯄꯨꯗꯅ ꯈꯣꯠꯇꯅ ꯊꯥ ꯑꯃ ꯃꯈꯥꯏ ꯑꯅꯤ ꯗꯨꯃꯥꯏ ꯇꯧꯔ ꯂꯩꯔꯨꯔꯦ ꯂꯩꯔꯨꯔꯒ ꯍꯜꯂꯛꯑꯕꯅꯦ ꯐꯔꯦꯅ ꯍꯜꯂꯛꯑꯕꯅꯦꯕꯀꯣ ꯑꯗꯨꯗꯨꯒ ꯑꯃꯨꯛ ꯍꯥꯏꯗꯤ ꯐꯔ ꯍꯜꯂꯛꯑꯕꯅꯤꯅ ꯑꯗꯨꯝ ꯂꯨꯍꯣꯡꯕꯗꯨ ꯍꯣꯡꯉꯁꯦ ꯏꯉꯥ ꯁ꯭ꯋꯥꯏ ꯄꯥꯡꯈꯠꯂꯛꯄ ꯁ꯭ꯋꯥꯏꯗ ꯍꯣꯡꯉꯁꯦꯅ ꯑꯗꯨꯃꯥꯏ ꯇꯧꯔꯒ ꯍꯣꯡꯗꯣꯒꯤ ꯂꯦꯞꯄꯕ ꯍꯣꯡꯗꯣꯏ ꯂꯦꯞꯄ ꯀꯥꯟꯁꯤꯗꯅ ꯑꯃꯨꯛ ꯅꯨꯄꯤꯔꯣꯝꯒꯤ ꯑꯁꯣꯝꯒꯤ ꯃꯤ ꯂꯩꯇꯕ ꯌꯥꯎꯔꯛꯄꯒꯤ ꯃꯣꯏꯒꯤ ꯁꯣꯔꯥꯠ ꯇꯧꯕꯒꯤ ꯁꯣꯔꯥꯠ ꯂꯣꯏꯔ ꯍꯣꯡꯉꯁꯦꯅ ꯅꯨꯃꯤꯠ ꯇꯔꯥꯃꯔꯤ ꯇꯔꯥꯉꯥ ꯁꯨꯃꯥꯏ ꯌꯩꯊꯣꯛꯑꯦ ꯌꯩꯊꯣꯛꯑꯒ ꯑꯃꯨꯛ ꯀꯩꯅꯣ ꯇꯧꯔꯦ ꯑꯗꯨꯒ ꯑꯃꯨꯛ ꯍꯟꯗꯛꯀꯤ ꯍꯣꯡꯉꯅꯤ ꯇꯧꯀꯥꯟꯁꯤꯗ ꯑꯃꯨꯛ ꯍꯌꯦꯡ ꯉꯔꯥꯡ ꯍꯩꯖꯤꯡ ꯈꯔꯥꯏ ꯆꯥꯒ꯭ꯔꯦ ꯕꯣꯔꯕꯥꯥꯇꯣꯟ ꯇꯧꯕ ꯆꯠꯈ꯭ꯔꯦ ꯑꯋꯨꯟ ꯄꯣꯠꯁꯨ ꯉꯁꯤ ꯄꯨꯒꯗꯕꯗꯣ ꯉꯁꯤ ꯅꯨꯃꯤꯠ ꯐꯩ ꯐꯠꯇꯦ ꯇꯧꯅꯗꯅ ꯄꯨꯗ꯭ꯔꯦꯕꯀꯣ ꯍꯥꯏꯗꯤ ꯁꯒꯣꯜꯁꯦꯟ ꯑꯣꯏꯕꯒꯤ ꯅꯨꯃꯤꯠ ꯐꯩ ꯐꯠꯇꯦ ꯃꯣꯏ ꯌꯦꯠꯅꯕ ꯃꯥꯜꯂꯦꯕ ꯑꯗꯨꯏꯗꯨꯒꯤ ꯄꯨꯗꯕꯤꯗ ꯉꯔꯥꯡ ꯂꯣꯏꯅ ꯄꯨꯊꯣꯛꯈ꯭ꯔꯕ ꯂꯨꯍꯣꯡꯗꯣꯏꯗꯨ ꯈꯛꯇ ꯉꯥꯏꯔꯃꯤꯅ ꯄꯣꯠ ꯆꯩ ꯀꯩꯗꯧꯕꯁꯨ ꯂꯣꯏ ꯂꯩꯒ꯭ꯔꯕꯅꯦꯕꯀꯣ ꯑꯗꯨ ꯉꯁꯤꯗꯨ ꯀꯩꯅꯣ ꯇꯧꯔꯦ ꯂꯨꯍꯣꯡꯗꯣ ꯍꯌꯦꯡꯅꯦ ꯍꯥꯏꯀꯥꯟꯗ ꯉꯁꯤꯗꯣ ꯃꯤꯗꯣ ꯂꯩꯇ꯭ꯔꯦ ꯑꯗꯨꯗꯨꯒ ꯂꯨꯍꯣꯡꯕꯗꯨ ꯍꯥꯏꯗꯤ ꯀꯃꯥꯏ ꯇꯧꯗꯣꯏꯅꯣ ꯈꯣꯠꯇꯣꯏꯅꯣꯗꯨ ꯑꯗꯨꯃꯥꯏꯅ ꯍꯪꯅꯕ ꯖꯥꯠꯅꯤ
ꯑꯣ ꯃꯣꯏꯒꯤꯗꯤ ꯑꯗꯨꯗꯤ ꯃꯣꯏ ꯊꯧꯗꯣꯛꯁꯦ ꯋꯥꯔꯤꯅꯤ ꯅꯨꯄꯤ ꯃꯌꯨꯝ ꯑꯣꯏꯗꯧꯔꯤꯕ ꯅꯨꯄꯥ ꯃꯌꯨꯝ ꯑꯣꯏꯗꯧꯔꯤꯕꯗꯨꯗꯤ ꯑꯗꯨꯝ ꯑꯗꯨꯃꯥꯏꯅ ꯑꯋꯥꯕꯗꯣ ꯃꯔꯤꯗꯤ ꯑꯗꯨꯝ ꯆꯠꯂꯤꯅꯤ ꯑꯗꯣ ꯑꯗꯣ ꯑꯃꯅꯤ ꯁꯣꯛꯄꯁꯤ ꯐꯠꯇꯤ ꯐꯠꯇꯦꯕꯅꯤ ꯁꯨꯝ ꯀꯩꯅꯣꯝꯗꯤ ꯂꯩꯔꯝꯒꯅꯤ ꯑꯗꯨꯝꯕꯗꯤ ꯂꯥꯏ ꯈꯣꯏꯔꯝ ꯊꯣꯛꯄꯥ ꯈꯣꯠꯇꯣꯛꯄ ꯄ꯭ꯔꯥ ꯑꯃ ꯑꯍꯟꯖꯤꯡꯒꯤ ꯑꯩꯈꯣꯏꯒꯤ ꯃꯩꯇꯩ ꯄꯥꯎꯔꯧꯗ ꯑꯣꯏꯔꯒꯁꯨ ꯑꯍꯟꯖꯤꯡꯅ ꯈꯪꯕ ꯂꯩꯔꯝꯒꯅꯦꯕ ꯊꯧꯗꯣꯛꯁꯦ ꯃꯊꯪ ꯃꯊꯪ ꯁꯨꯝ ꯊꯣꯛꯄꯖꯦ ꯅꯨꯄꯤ ꯃꯌꯨꯝꯒꯤꯁꯨ ꯅꯨꯄꯥ ꯃꯌꯨꯝꯒꯤꯁꯨ ꯑꯗꯨꯗ ꯀꯩꯅꯣ ꯇꯧꯕꯁꯦ ꯑꯩꯈꯣꯏꯒꯤ ꯑꯥ ꯌꯥꯝ ꯁꯦꯡꯅ ꯍꯥꯏꯔꯗꯤ ꯑꯗꯨꯃꯥꯏꯅ ꯊꯧꯗꯣꯛꯁꯤ ꯁꯨꯝ ꯇꯣꯏꯅ ꯊꯣꯛꯀꯜꯂꯒꯗꯤꯀꯣ ꯀꯩꯅꯣ ꯇꯧꯕꯁꯦ ꯍꯦꯛ ꯀ ꯅꯑꯗꯨꯝ ꯃꯤꯒꯤ ꯀꯔꯃ ꯂꯩꯇꯕ ꯌꯥꯎꯕꯅꯤꯅ ꯑꯗꯨꯒꯤ ꯊꯧꯔꯝꯒꯨꯝꯕ ꯃꯣꯏꯒꯤ ꯁꯣꯔꯥꯠꯀꯨꯝꯕꯁꯦ ꯂꯣꯏꯔꯀꯥꯟꯗ ꯑꯗꯨꯝ ꯐꯠꯂꯥꯎ ꯍꯣꯡꯖꯤꯟꯈꯤꯕꯅ ꯐꯔꯦ ꯑꯃ ꯑꯃ ꯌꯦꯡꯗꯅ ꯌꯦꯡꯉꯒꯗꯤ ꯁꯨꯝ ꯁꯥꯡꯇꯣꯛꯑ ꯁꯥꯡꯇꯣꯛꯑ ꯅꯨꯃꯤꯠ ꯂꯦꯞꯅ ꯂꯩꯔꯗꯤ, ꯑꯗ ꯀꯅꯥ ꯈꯪꯅꯤ ꯅꯥꯕ ꯌꯦꯛꯄ ꯑꯗꯒꯤ ꯃꯤꯗꯤ ꯁꯤꯕ ꯁꯤꯗꯕ ꯇꯝꯕ ꯉꯝꯗꯦꯗꯅ ꯑꯗꯨꯅ ꯊꯣꯛ ꯍꯦꯛ ꯌꯨꯝ ꯁꯣꯔꯥꯠ ꯍꯦꯛ ꯂꯣꯏꯕ ꯅꯣꯡ ꯅꯤꯅꯤ ꯂꯩꯕꯒ ꯊꯣꯛꯂꯥꯎ ꯍꯣꯟꯖꯤꯟꯈꯤꯕꯅ ꯐꯔꯦ ꯌꯥꯝ ꯁꯦꯡꯅ ꯍꯥꯏꯔꯒꯗꯤ꯫
ꯑꯣ ꯑꯗꯨꯅꯦ ꯑꯩꯅ ꯍꯥꯏꯕ ꯑꯩꯗꯨ ꯉꯁꯥꯏꯗꯨ ꯆꯠꯀꯦ ꯇꯧꯔꯝꯕꯗꯨ ꯆꯠꯇ꯭ꯔꯦ ꯑꯗꯨꯗꯣ ꯃꯣꯏꯅꯁꯨ ꯂꯥꯛꯈꯤꯅ ꯁꯣꯝꯗ ꯄꯣꯠꯇꯣ ꯂꯨꯍꯣꯡꯗꯣꯏꯔꯣ ꯈꯣꯠꯇꯣꯏꯔꯣ ꯗꯥꯏꯔꯦꯛꯇꯣ ꯒ꯭ꯌꯥꯟ ꯇꯥꯗꯅ ꯂꯩꯕꯅꯤꯅ ꯑꯗꯣ ꯃꯣꯏꯗꯣ ꯉꯁꯥꯏꯒꯤ ꯁꯣꯝ ꯅꯥꯀꯟꯒꯤ ꯅꯨꯄꯥ ꯃꯌꯝ ꯑꯣꯏꯗꯣꯏꯕ ꯑꯩꯈꯣꯏ ꯏꯌꯥꯝ ꯑꯩꯈꯣꯏ ꯏꯃꯥꯟꯅꯕꯩ ꯃꯌꯥꯝꯕ ꯏꯃꯨꯡꯁꯦ ꯑꯁꯤ ꯏꯃꯥꯟꯅꯕ ꯃꯌꯨꯝꯁꯦ ꯏꯃꯨꯡꯁꯤꯅ ꯍꯥꯏꯇꯥꯔꯦ ꯍꯥꯏꯗꯤ ꯃꯣꯏꯁꯦ ꯃꯣꯏꯒꯤ ꯃꯌꯥꯝ ꯃꯄꯥꯒꯤ ꯃꯌꯥꯝ ꯑꯣꯏꯕꯅꯤꯅ ꯊꯕꯛꯇ ꯊꯣꯛꯄꯅꯤꯅ ꯃꯥꯗꯤ ꯂꯨꯍꯣꯡꯕꯁꯦ ꯈꯔꯒꯤ ꯊꯣꯛꯅꯤꯡꯕ ꯑꯗ ꯅꯨꯄꯤꯔꯣꯝꯗ ꯍꯥꯏꯕꯁꯤꯅ ꯖꯥꯇ꯭ꯔꯥꯗꯣ ꯑꯗꯨꯝ ꯇꯧꯔ ꯂꯥꯛꯑ ꯁꯨꯝ ꯁꯣꯏꯔꯕꯅꯤꯅ ꯑꯗꯩ ꯑꯍꯨꯝꯂꯛꯁꯨ ꯁꯨꯔꯕꯅꯤꯅ ꯑꯗꯨꯝ ꯃꯣꯏꯅ ꯂꯨꯍꯣꯡꯅꯤꯡꯕ ꯂꯨꯍꯣꯡꯅꯤꯡꯕ ꯍꯥꯏꯇꯥꯥꯔꯒꯗꯤ ꯀꯩꯝꯇ ꯃꯥ ꯂꯥꯏꯒꯤ ꯃꯃꯤꯡꯇꯪ ꯑꯣꯏꯔꯁꯨ ꯗꯨꯝ ꯗꯥꯝꯗ ꯇꯧꯗ꯭ꯔꯁꯨ ꯑꯗꯨꯃꯥꯏꯅ ꯍꯣꯡꯉꯁꯦ ꯑꯗꯨꯝ ꯍꯥꯏꯅꯕꯁꯦ ꯑꯅꯤꯁꯦ ꯑꯁꯨꯝ ꯈꯔ ꯁꯥꯎꯅꯔꯕ ꯍꯥꯏ ꯇꯥꯔꯦ, ꯏꯃꯨꯡ ꯑꯅꯤꯁꯦ ꯑꯃꯅ ꯑꯃ ꯄꯥꯝꯕ ꯑꯃꯅ ꯑꯃ ꯄꯥꯝꯕ꯫ ꯍꯣꯏ ꯃꯣꯏ ꯅꯨꯄꯤꯔꯣꯝꯁꯨ ꯈꯔꯁꯨ ꯑꯗꯨꯝ ꯌꯦꯡꯕꯤꯕ ꯌꯥꯗꯦ ꯃꯣꯏꯅꯁꯨ ꯑꯃꯨꯛ ꯂꯨꯍꯣꯡꯕꯒꯤ ꯁꯨꯝ ꯄꯣꯠ ꯆꯩꯖꯨ ꯂꯩꯖꯔꯦ ꯑꯗꯒꯤ ꯑꯌꯥꯝꯕꯁꯨ ꯂꯣꯏ ꯂꯣꯏꯈ꯭ꯔꯕꯅꯤꯅ ꯕꯣꯔꯕꯥꯇꯣꯟꯁꯨ ꯆꯠꯄ ꯂꯣꯏꯈ꯭ꯔꯕꯅꯤꯅ ꯑꯗꯨꯝ ꯇꯉꯥꯏ ꯐꯗꯅ ꯂꯥꯏꯒꯤꯗꯪ ꯇꯧꯔꯒ ꯑꯗꯨꯃꯥꯏꯅ ꯍꯣꯡꯉꯁꯦ ꯈꯣꯠꯂꯒ ꯃꯣꯏꯅ ꯀꯟꯅ ꯌꯦꯠꯂ ꯂꯩꯔꯖꯥꯠꯅꯤ꯫ ꯑꯁꯣꯝ ꯅꯥ ꯀꯟꯅꯁꯨ ꯁꯥꯎꯋꯦꯅ ꯃꯤꯒꯤꯗꯤ ꯊꯕꯛꯇꯨ ꯊꯣꯛꯏꯕꯅꯤꯅ ꯃꯤꯒꯤ ꯊꯕꯛ ꯊꯣꯛꯄꯗꯨꯗ ꯀꯦꯗꯥꯅ ꯏꯆꯝ ꯆꯝꯅ ꯆꯠꯄ ꯌꯥꯕ ꯅꯠꯇꯦ ꯂꯨꯍꯣꯡꯕ ꯑꯃ ꯍꯥꯏꯕꯁꯤ ꯑꯗꯨꯝ ꯈꯤꯇꯪ ꯀꯔꯤ ꯀꯔꯤ ꯀꯦꯗꯣꯏꯅꯤ ꯗꯣꯟ ꯅꯨꯡꯁꯨ ꯌꯥꯎꯗꯣꯏꯅꯤ꯫ ꯑꯗꯒꯤ ꯃꯃꯥꯟꯅꯕ ꯀꯩꯀꯩ ꯃꯤꯌꯥꯝꯒꯤꯁꯨ ꯆꯥꯕ ꯊꯛꯄ ꯇꯧꯕꯗ ꯑꯗꯨꯝ ꯃꯤ ꯁꯤꯔꯒ ꯑꯩꯈꯣꯏꯅ ꯁꯤꯗ ꯁꯥ ꯉꯥ ꯊꯣꯡꯗꯅ ꯑꯗꯒꯤ ꯆꯥꯕ ꯈꯣꯠꯄ ꯁꯥꯅꯩ ꯌꯨꯅꯩꯕ ꯍꯥꯏꯕꯁꯨ ꯐꯖꯗꯦꯅ ꯑꯗꯨ ꯃꯣꯏ ꯉꯁꯥꯏ ꯁꯨꯃꯥꯏꯅ ꯌꯥ ꯃꯣꯏ ꯅꯨꯄꯤ ꯃꯌꯨꯝꯅ ꯌꯥꯝꯃꯟꯗꯕꯗꯒꯤ ꯑꯗꯨꯝ ꯍꯣꯡꯗꯤ ꯍꯣꯡꯉꯁꯦ ꯑꯗꯨꯒ ꯍꯥꯏꯗꯤ ꯃꯣꯏꯒꯤ ꯄꯦꯟ ꯀꯩ ꯇꯧꯗꯅ ꯄꯦꯅꯥ ꯀꯩ ꯀꯩ ꯇꯧꯗꯅ ꯇꯧꯕꯗꯤ ꯇꯧꯔꯔꯣꯏꯁꯦ ꯑꯗꯨꯝ ꯃꯅꯨꯡꯒꯤ ꯂꯥꯏꯒꯤꯗꯪ ꯑꯗꯨꯃꯥꯏꯅ ꯇꯧꯕ ꯌꯥꯗꯅꯕ ꯇꯧꯔꯁꯦꯅ ꯍꯥꯏꯅꯔꯛꯑꯦ ꯑꯗꯨꯗꯨꯒ ꯑꯩꯗꯨ ꯂꯥꯛꯄ ꯌꯥꯒꯗ꯭ꯔꯥ ꯈꯣꯠꯀꯗ꯭ꯔꯥ ꯍꯪꯉꯛ ꯑꯩꯈꯣꯏꯅ ꯑꯁ ꯑꯗꯨꯗꯤ ꯅꯨꯡꯉꯥꯏꯇ꯭ꯔꯦꯗ ꯅꯣꯏꯗ ꯊꯕꯛꯁꯨ ꯊꯣꯛꯑꯒ ꯑꯩꯅ ꯇꯦꯛꯇꯅ ꯆꯥꯗꯅ ꯂꯩꯕꯁꯨ ꯐꯖꯗ꯭ꯔꯦ ꯑꯗꯒꯤ ꯃꯔꯨ ꯑꯣꯏꯅ ꯇꯧꯒꯗꯣꯏꯁꯦ ꯑꯗꯨꯝ ꯂꯨꯍꯣꯡꯕꯒꯨꯝꯕ ꯍꯜꯂꯛꯄꯒꯤ ꯄꯣꯠ ꯆꯩ ꯁꯦꯝꯕ ꯂꯥꯡꯕ ꯑꯗꯒꯤ, ꯃꯣꯏꯒꯤ ꯆꯥꯕꯤ ꯊꯛꯄꯤ ꯇꯧꯕꯒꯤ ꯑꯗꯒꯤ ꯆꯧꯀꯤ ꯀꯩꯀꯩ ꯊꯥꯕ ꯈꯣꯠꯄ ꯑꯗꯨꯒꯨꯝꯕꯗꯨꯅꯦꯕ ꯑꯗꯨ ꯑꯗꯨꯒꯨꯝꯕ ꯃꯤꯗꯨ ꯌꯥꯝꯅꯁꯨ ꯂꯥꯛꯑꯔꯣꯏꯗꯕ ꯑꯗꯒꯤ ꯀꯩꯅꯣ ꯃꯃꯤꯡꯗꯪ ꯇꯧꯗꯣꯕꯔꯅꯤꯅ ꯑꯗꯨꯝ ꯌꯥꯝꯅ ꯊꯕꯛꯁꯨ ꯂꯩꯇ꯭ꯔꯕꯅꯤꯅ ꯑꯗꯨꯝ ꯆꯠꯂꯔꯣꯏꯒꯦꯗ ꯈꯜꯂꯒ ꯑꯗꯨꯝ ꯍꯣꯏ ꯃꯥꯅꯁꯨ ꯍꯥꯏꯌꯦ ꯊꯕꯛꯄꯨꯗꯤ ꯂꯩꯇ꯭ꯔꯦ ꯑꯗꯨ ꯅꯣꯏ ꯅꯪꯒꯤ ꯋꯥꯈꯟꯗ ꯂꯩꯔꯦ꯫ ꯂꯥꯛꯅꯤꯡꯉꯗꯤ ꯑꯗꯨꯝ ꯃꯊꯪꯒꯤ ꯂꯥꯛꯑꯒꯁꯨ ꯂꯥꯛꯑꯣ꯫ ꯂꯥꯛꯑꯔꯣꯏꯒꯦ ꯍꯥꯏꯇꯥꯔꯁꯨ ꯀꯥꯏꯗ꯭ꯔꯦ ꯈꯣꯠꯇ꯭ꯔꯦ ꯑꯗꯨꯃꯥꯏꯅ ꯍꯥꯏꯔꯛꯄ ꯑꯗꯣ ꯑꯩ ꯏꯁꯥꯅꯁꯨ ꯏꯃꯣꯟꯅꯁꯨ ꯁꯦꯡꯗ꯭ꯔꯦ ꯅꯪ ꯏꯁꯥꯅ ꯆꯠꯅꯤꯡꯕ ꯍꯥꯏꯕꯗꯨ ꯐꯥꯎꯗ꯭ꯔꯦꯕ꯫ ꯍꯥꯏꯗꯤ ꯊꯕꯛꯁꯨ ꯁꯨꯁꯤꯜꯂꯒ ꯑꯩꯅ ꯂꯦꯛꯇ ꯆꯥꯔ ꯂꯩꯕꯗꯨꯣ ꯐꯖꯗ꯭ꯔꯕꯅꯤꯅ ꯑꯗꯨꯃꯥꯏꯅ ꯈꯜꯂꯝꯅꯤꯕ ꯃꯤꯅ꯫
ꯍꯣꯏ ꯀꯩꯅꯣꯁꯨ ꯌꯥꯏ ꯃꯣꯏꯒꯤꯗꯣ ꯌꯥꯝ ꯁꯦꯡꯅ ꯍꯥꯏꯔꯒꯗꯤ ꯍꯧꯖꯤꯛ ꯊꯧꯗꯣꯛ ꯑꯃ ꯊꯣꯛꯏꯕꯗꯣ ꯁꯣꯔꯥꯠ ꯂꯣꯏꯈ꯭ꯔꯗꯤ ꯈꯪꯗꯦ ꯂꯣꯏꯗꯕ ꯑꯣꯏꯇꯥꯔꯗꯤ ꯁꯣꯔꯥꯠꯇꯣꯕꯨꯛꯇꯪ ꯋꯥꯔꯁꯨ ꯋꯥꯅ ꯁꯣꯔꯥꯥꯛꯇꯣꯕꯨꯛꯇꯪ ꯉꯥꯏꯔꯦꯗꯅ ꯁꯣꯟꯕꯗꯣ ꯑꯗ ꯍꯦꯛ ꯌꯨꯝ ꯁꯦꯡꯕ ꯍꯥꯏꯕ ꯑꯃ ꯂꯩꯗꯅ ꯑꯗꯨꯒꯤ ꯑꯗꯨꯕꯨꯛꯇꯪ ꯂꯣꯏꯊꯣꯛꯑꯒ ꯍꯦꯛ ꯁꯣꯔꯥꯠ ꯂꯣꯏꯕꯒ ꯅꯣꯡ ꯅꯤꯅꯤ ꯂꯩꯕꯒ ꯑꯗꯨꯝ ꯈꯔ ꯄꯤꯛꯅ ꯈꯣꯠꯅ ꯑꯗꯨꯝ ꯑ ꯁꯣꯜꯂ ꯈꯣꯠꯂꯒ ꯑꯗꯨꯝ ꯌꯥꯝ ꯄꯥꯛ ꯆꯥꯎꯗꯕꯤꯗ ꯍꯣꯡꯉꯦꯕ ꯃꯣꯏꯗꯣ꯫ꯁꯣꯔꯥꯠ ꯂꯣꯏꯔ ꯍꯣꯡꯅꯤ ꯍꯥꯏꯕ꯭ꯔꯣ, ꯁꯣꯔꯥꯠ ꯃꯅꯨꯡꯗ ꯑꯗꯨꯝ ꯍꯣꯡꯖꯟꯅꯤ ꯍꯥꯏꯕ꯭ꯔꯣ?
ꯅꯠꯇꯤꯌꯦ ꯍꯌꯦꯡꯁꯦ ꯑꯗꯨꯝ ꯍꯣꯡꯉꯅꯤ ꯍꯥꯏꯕ ꯑꯗꯣ ꯃꯣꯏ ꯍꯥꯏꯁꯦ ꯅꯨꯠ ꯍꯨꯝꯅꯤ ꯃꯥꯔꯤꯗꯪ ꯑꯣꯏꯔꯁꯨ ꯉꯥꯏꯌꯣꯅ ꯅꯨꯄꯥ ꯃꯌꯨꯝꯅ ꯍꯥꯏꯕ ꯑꯗꯨ ꯃꯣꯏ ꯍꯥꯏꯗꯤ ꯅꯨꯄꯤ ꯃꯌꯨꯝꯅ ꯌꯥꯝꯃꯟꯗꯕꯗꯒꯤ ꯍꯌꯦꯡꯁꯨ ꯑꯗꯨꯝ ꯍꯣꯡꯗꯣꯔꯦꯕ ꯑꯗꯨꯗꯨꯒꯤꯅꯤꯗ ꯋꯥꯔꯤꯁꯦ
ꯎꯪ ꯄꯅ‌ꯦꯍ‌ꯦ ꯑꯗꯨ ꯃꯣꯏꯒꯤ ꯅꯨꯄꯤ ꯃꯌꯨꯝꯒꯤꯕꯨ ꯑꯣꯏꯔꯣ ꯅꯨꯄꯥ ꯃꯌꯨꯝꯒꯤꯕꯨ ꯑꯣꯏꯔꯣ ꯊꯧꯗꯣꯛ ꯑꯃ ꯊꯣꯛꯏꯕꯅꯤꯅ ꯑꯗꯨꯒꯤ ꯁꯣꯔꯥꯗꯨꯗꯪ ꯂꯣꯏꯔꯒ ꯉꯥꯏꯗꯪ ꯉꯥꯏꯔꯒ ꯍꯣꯏ ꯑꯇꯧꯕꯨꯗꯤ ꯊꯧꯗꯣꯛꯇꯣ ꯑꯅꯤ ꯑꯍꯨꯝ ꯊꯣꯛꯆꯜꯂꯛꯇꯩꯅꯤꯀꯣ ꯊꯪꯅ ꯊꯪꯅꯅ ꯍꯣꯡꯅꯤ ꯂꯩꯖꯔꯝꯕꯗꯩ ꯊꯧꯗꯣꯛꯇ ꯍꯟꯗꯛꯀ ꯑꯍꯨꯝꯂꯛ ꯁꯨꯖꯜꯂꯛꯑꯗꯤ ꯀꯩ ꯀꯩꯅꯣ ꯈꯟꯖꯜꯂꯛꯑꯅꯤ ꯑꯗꯨꯗ ꯑꯗꯨ ꯑꯣꯏꯔꯒꯁꯨ ꯈꯤꯇꯪ ꯃꯣꯏꯒꯤ ꯌꯨꯝ ꯁꯦꯡꯕꯗꯨꯗꯪ ꯉꯥꯏꯔꯒ ꯇꯧꯔꯒꯗꯤ ꯍꯦꯟꯅ ꯁꯨꯝ ꯅꯨꯡꯉꯥꯏꯗꯅ ꯄꯣꯠꯇꯣ ꯐꯖꯩꯗꯅ ꯑꯩ ꯏꯃꯥ ꯑꯣꯏꯔꯒꯁꯨ ꯑꯃ ꯑꯃꯒꯤ ꯋꯥꯠꯇꯅ
ꯍꯣꯏꯌ‌ꯦ ꯑꯗꯨꯅꯦ ꯑꯗꯨꯃꯥꯏꯗꯤ ꯍꯥꯏꯕꯅꯤ ꯅꯨꯄꯥ ꯃꯌꯨꯝꯗꯤ ꯀꯟꯅ ꯇꯛꯄ ꯃꯥꯜꯂꯦꯕ ꯑꯗꯣ ꯅꯨꯄꯤ ꯃꯌꯨꯝ ꯀꯥꯡꯕꯨꯁꯨ ꯑꯗꯨꯝ ꯍꯥꯏꯌꯦ ꯁꯥꯎꯅꯔꯛꯄꯩ ꯐꯤꯕꯝꯗ ꯂꯥꯛꯑꯕ ꯍꯥꯏꯇꯥꯔꯦ ꯑꯗꯨꯝ ꯍꯥꯏꯗꯤ ꯑꯗꯨꯝ ꯃꯣꯏꯅꯁꯨ ꯋꯥꯈꯜꯅꯁꯨ ꯑꯦ ꯃꯣꯏꯕꯥꯏꯅꯤꯁꯤꯕꯨ ꯆꯠꯅꯗ꯭ꯔꯖꯥꯠꯂꯥ ꯁꯨꯝ ꯊꯧꯗ‌ꯣꯛꯇ‌ꯣ ꯁꯨꯝ ꯊꯣꯛ ꯂꯩꯔꯦ ꯑꯩꯌꯦꯠ ꯑꯄꯟꯁꯨꯝ ꯊꯣꯛ ꯂꯩꯔ‌ꯦ‌ ꯑꯗꯨꯃꯥꯏꯖꯨ ꯈꯟꯕ ꯑꯃꯁꯨ ꯂꯩꯗꯅ ꯑꯗꯒꯤ ꯃꯤꯒꯤ ꯃꯌꯥꯝꯒꯤ ꯃꯤꯠꯌꯦꯡ ꯍꯥꯏꯕꯁꯨ ꯑꯗꯨꯝ ꯉꯥꯡꯅꯕ ꯑꯃꯗꯤ ꯑꯣꯏꯗꯅ ꯃꯣꯏ ꯊꯕꯛ ꯊꯣꯛꯑꯒ ꯃꯣꯏꯅ ꯇꯧꯔꯤꯁꯤ ꯍꯥꯏꯇꯤ ꯅꯨꯡꯁꯤꯅꯗ꯭ꯔꯕꯖꯥꯠꯂ ꯑꯗꯨ ꯇꯧꯗ꯭ꯔꯕꯖꯥꯠꯂꯒ ꯍꯥꯏꯔ ꯋꯥꯈꯟꯁꯨ ꯀꯃꯥꯏ ꯈꯟꯗꯣꯏꯅꯤ ꯍꯥꯏꯗꯤ ꯁꯥꯒꯩꯒꯤ ꯀꯩꯒꯤ ꯍꯥꯏꯕ ꯅꯠꯇꯦꯕ ꯍꯦꯛ ꯃꯥ ꯃꯄꯥꯒꯤ ꯃꯌꯥꯝꯕꯒꯤ ꯃꯤ ꯂꯩꯇꯕꯗꯨꯗꯤ ꯑꯗꯨꯝ ꯅꯛꯅꯔꯤꯕ ꯄꯣꯠꯅꯤꯗꯅ ꯇꯨꯉꯥꯔ ꯉꯥꯏꯊꯣꯛ ꯉꯥꯏꯁꯤꯟ ꯇꯧꯅꯕ ꯌꯥꯕꯗꯣ ꯅꯨꯄꯤꯔꯣꯝ ꯀꯥꯡꯕꯨꯗꯨꯅꯖꯨ ꯄꯥꯝꯗ꯭ꯔꯕꯖꯥꯠꯅꯤ ꯑꯗꯨꯝ ꯃꯃꯤꯡꯒꯤꯗꯪ ꯑꯣꯏꯔꯖꯨ ꯇꯧꯔꯁꯦ ꯄꯣꯠ ꯆꯩ ꯀꯩꯀꯩꯁꯨ ꯂꯣꯏ ꯂꯥꯡꯖꯤꯜꯂꯨꯕꯅ ꯍꯣꯏ ꯑꯗꯨꯕꯨꯗꯤ ꯆꯨꯝꯃꯤꯕ ꯊꯣꯡꯕꯒꯤ ꯊꯥꯛꯄꯒꯤ ꯑꯗꯩꯒꯤ ꯑꯗꯥꯒꯤ ꯑꯗꯨꯝ ꯂꯐꯣꯏꯗ ꯁꯦꯝꯗ ꯑꯣꯏꯔꯣ ꯍꯥꯏꯗꯤ ꯈꯨꯗꯛꯇ ꯂꯩꯕ ꯌꯥꯗꯕꯅꯤꯅ ꯍꯥꯟꯅꯩ ꯂꯩꯖꯤꯜꯂ ꯊꯝꯒ꯭ꯔꯕꯅꯤꯅ ꯑꯗꯨ ꯃꯌꯥꯝꯗꯣ ꯂꯣꯏ ꯃꯥꯡꯗꯣꯏꯅꯤꯅ ꯑꯗꯨ ꯉꯥꯛꯇ ꯄꯥꯃꯨꯕꯩꯁꯨ ꯋꯥꯥ ꯅꯠꯇꯕ ꯑꯗꯨꯝ ꯊꯕꯛꯇꯨ ꯁꯨꯝ ꯌꯩꯊꯣ ꯌꯩꯊꯣ ꯂꯥꯛꯑꯕꯅꯤꯅ ꯃꯣꯏꯁꯨ ꯑꯃꯨꯛ ꯃꯈꯥ ꯇꯥꯅ ꯌꯩꯊꯣꯛꯄꯗꯨ ꯄꯥꯝꯗꯕꯒꯤꯗꯤ ꯍꯥꯏꯖꯔꯛꯑꯦꯕ ꯑꯗꯨꯝ ꯈꯪꯗꯦꯕ ꯃꯣꯏꯁꯦ ꯑꯅꯤ ꯑꯅꯤꯗꯨ ꯌꯥꯅꯗꯕꯒꯤꯀꯣ ꯑꯗꯨꯝ ꯅꯨꯄꯤ ꯃꯌꯨꯝꯗ ꯑꯗꯨꯝ ꯊꯨꯅ ꯍꯣꯡꯉꯁꯦ ꯑꯗꯨꯝ ꯍꯥꯏꯔꯒ ꯑꯗꯨꯝ ꯂꯩꯅꯔꯝꯕ ꯖꯥꯠꯅꯤꯗ ꯑꯗꯨꯗꯨꯒꯤꯅꯤꯗ
ꯃꯥꯅꯦ ꯃꯥꯅꯦ ꯑꯗꯣ ꯑꯍꯨꯝꯂꯛꯇ ꯁꯨꯖꯜꯂꯛꯑꯕꯅꯤꯅ ꯃꯣꯏꯖꯨ ꯀꯩꯀꯩ ꯈꯜꯂꯛꯑꯕꯅꯤ ꯑꯗꯨꯅꯅꯦ ꯑꯃꯨꯛꯇꯪ ꯊꯣꯛꯄ ꯊꯧꯗꯣꯛ ꯑꯣꯏꯇꯥꯔꯗꯤ ꯑꯗꯨꯃꯥꯏꯅ ꯌꯨꯝꯃꯥꯡ ꯀꯩꯃꯥꯡ ꯌꯥꯎꯔꯛꯑꯒꯁꯨ ꯀꯩꯁꯨ ꯈꯜꯂꯣꯏꯗꯕ ꯑꯅꯤꯔꯛ ꯑꯍꯨꯝꯂꯛ ꯁꯨꯖꯜꯂꯛꯑꯒꯗꯤ ꯑꯗꯨꯝ ꯈꯜꯂꯛꯑꯅꯦꯕ ꯑꯗ ꯂꯥꯁꯇ ꯁꯥꯎꯅꯔꯛꯄꯗꯒꯤ ꯅꯣꯏꯊꯣꯛ ꯄꯨꯖꯒ꯭ꯔꯣ ꯅꯣꯏ ꯊꯣꯛ ꯇꯧꯔꯛꯈ꯭ꯔꯣ ꯍꯥꯏꯕ꯭ꯔꯥ ꯈꯪꯄꯣꯠꯇ‌ꯦ ꯍꯌꯦꯡ ꯍꯣꯡꯉꯅꯦꯕ
ꯍꯣꯏ ꯍꯌꯦꯡ ꯁꯣꯏꯗꯅ ꯍꯣꯡꯒꯅꯤ ꯃꯣꯏꯒꯤꯗꯣ ꯍꯥꯏꯕꯗꯤ ꯃꯇꯝꯗꯣ ꯌꯥꯗ꯭ꯔꯦꯕꯀꯣ ꯑꯗꯨꯝ ꯃꯣꯏꯅꯤꯁꯨ ꯌꯥꯟꯅ ꯌꯥꯗ꯭ꯔꯕꯅꯤꯅ ꯆꯥꯕ ꯊꯛꯄ ꯑꯗꯒꯤ ꯀꯩꯅꯣ ꯇꯧꯕ ꯁꯤꯟꯕ ꯂꯥꯡꯕ ꯃ‌ꯣꯏ ꯇꯧꯔꯔꯣꯏ ꯑꯗꯨꯕꯨ ꯂꯥꯏꯒꯤ ꯇꯧꯗꯕ ꯌꯥꯗꯕ ꯃꯃꯤꯡꯒꯤꯗꯪ ꯑꯗꯩ ꯀꯩꯅꯣꯐ‌ꯣꯏ ꯌꯥꯎꯔꯔꯣꯏ ꯍꯥꯏꯁꯦ ꯑꯩꯈꯣꯏꯒꯤ ꯗꯣꯟ ꯊꯤꯟꯗꯅ ꯈꯣꯠꯇꯅ ꯇꯧꯔꯒ ꯆꯠ ꯀꯗꯕꯣ ꯑꯗꯨꯐꯧ ꯆꯠꯂꯔꯣꯏꯅ ꯍꯣꯏ ꯅꯨꯄꯤ ꯃꯌꯨꯝꯗꯗꯤ ꯈꯔ ꯇꯧꯔꯅꯤ ꯑꯗꯨ ꯅꯨꯄꯥꯥꯏ ꯌꯨꯝ ꯂꯥꯛꯄꯗꯗꯤ ꯑꯗꯨꯝ ꯑꯗꯨꯝ ꯊꯣꯡꯒꯥꯟꯗꯒꯤ ꯇꯨꯃꯤꯟꯅ ꯂꯥꯛꯑꯒ ꯆꯪꯕꯩ ꯃꯑꯣꯡꯗꯅꯦꯕ ꯇꯧꯗꯣꯏꯁꯦ
ꯑꯗꯒꯤ ꯀꯩ ꯃꯥꯅꯦ ꯑꯗ‌ꯣ ꯑꯁ ꯈꯪ ꯋꯥꯔꯁꯨ ꯋꯥꯅꯅꯦ ꯃꯣꯏꯒꯤ ꯊꯧꯔꯝꯗꯨꯗꯪ ꯂꯣꯏꯔ ꯇꯧꯔꯗꯤ ꯐꯗꯧ ꯍꯥꯏꯕꯗꯤ ꯍꯌꯦꯡꯁꯦ ꯄ꯭ꯔꯃꯥꯟꯅꯤ ꯌꯨꯝ ꯃꯥꯡ ꯃꯥꯡꯅ ꯍꯣꯡꯖꯤꯟꯗꯣꯏꯅꯦꯕ ꯌꯨꯝ ꯃꯥꯡ ꯃꯥꯡꯅ ꯍꯣꯡꯖꯟꯕꯁꯤꯕꯨ ꯑꯐꯕ ꯑꯣꯏꯒꯗ꯭ꯔꯣ ꯍꯥꯏꯕꯗꯤ ꯂꯨꯍꯣꯡꯕ ꯍꯥꯏꯕꯁꯤꯗꯤ ꯕꯣꯔ ꯀꯩꯅꯥ ꯑꯣꯏꯒꯗꯧꯔꯤꯕꯗꯣ ꯑꯐꯕ ꯅꯨꯡꯉꯥꯏꯕ ꯇꯥꯡꯈꯠꯂꯛꯄꯅꯦꯕ ꯑꯗꯨꯗ ꯃꯥꯡ ꯃꯥꯡꯅ ꯍꯣꯡꯖꯤꯟꯕꯁꯦ ꯃꯅꯨꯡꯒꯤ ꯑꯣꯏꯔꯒꯗꯤ ꯈꯤꯇꯪꯗꯤ ꯋꯥꯈꯟꯗꯗꯤ ꯑꯩꯁꯨ ꯈꯟꯊꯍꯟꯅꯤꯡꯉꯤꯀꯣ ꯍꯣꯏ ꯑꯗꯨ ꯀꯟꯗꯤꯁꯟꯅꯕꯨꯗꯤ ꯑꯣꯏꯔꯝꯒꯅꯤ ꯑꯗꯨ ꯑꯣꯏꯔꯒꯁꯨ ꯀꯩꯅꯣꯗꯣ ꯑꯗꯒꯤ ꯑꯃꯨꯛ ꯃꯣꯏꯒꯤ ꯅꯨꯄꯥ ꯃꯌꯨꯝꯒꯤ ꯍꯥꯏꯕꯅꯤꯅ ꯃꯣꯏꯔꯣꯝꯒꯤ ꯑꯍꯜ ꯂꯃꯟꯖꯤꯡꯗꯨꯗꯤ ꯅꯨꯄꯤ ꯑꯉꯥꯡꯒꯤꯗꯤ ꯐꯅꯦꯛ ꯃꯌꯦꯛꯅꯥꯏꯕ ꯊꯦꯠꯇꯣꯔꯤꯕ ꯄ꯭ꯔꯃꯥꯟꯅꯤꯀꯣ ꯁꯣꯔꯥꯠ ꯂꯣꯏꯗ꯭ꯔꯤꯕꯅꯤꯅ ꯑꯗꯨꯅꯦ ꯃꯣꯏ ꯖꯟ ꯖꯥꯅꯤ ꯈꯪꯗ꯭ꯔꯦꯗ ꯇꯧꯔꯤꯁꯦ
ꯍꯣꯏ ꯑꯗꯨꯅꯦ ꯇꯥꯍꯩꯗꯕ ꯊꯣꯑꯣꯏꯗꯕ ꯑꯗꯨꯝ ꯑꯈꯣꯏꯒꯤ ꯁꯤꯝꯃꯥ ꯗꯝꯃꯥꯗ ꯎꯒꯗꯕ ꯃꯌꯥꯝꯖꯤ ꯍꯧꯖꯤꯛ ꯂꯣꯏꯟ ꯊꯣꯏꯖꯦ ꯒ꯭ꯌꯥꯡꯒ ꯇꯥꯕꯖꯥ ꯅꯠꯇꯦꯗ
ꯎꯝ ꯋꯥꯛꯀꯤꯡꯒ ꯆꯠꯇꯣꯏꯔꯣ ꯅꯨꯃꯤꯗꯥꯡ ꯋꯥꯏꯔꯝꯖꯤꯕꯣ
ꯉꯥꯏꯈꯣꯀꯣ ꯑꯩ ꯐꯣꯟ ꯑꯝ ꯂꯥꯑꯦꯕꯀꯣ ꯑꯝ ꯊꯝꯒꯤꯒꯦ
ꯑꯥꯎ ꯃꯤꯅꯤꯠ ꯇꯔꯥꯗꯨ ꯍꯦꯛ ꯌꯧꯕꯒ